ꯎꯝ ꯍꯜꯂꯣ
ꯇꯥꯕ꯭ꯔ
ꯑꯣ ꯅꯪ ꯅꯦꯠꯋꯥꯛ ꯀ꯭ꯌꯥ ꯅꯨꯡꯉꯥꯏꯗꯕ꯭ꯔꯣ ꯈꯤꯇꯪ ꯀꯩꯅꯣ ꯆꯠꯄ ꯇ꯭ꯔꯦꯛꯀꯤꯡ ꯆꯠꯄ
ꯑꯣ
ꯅꯦꯠꯋꯥ ꯀꯌꯥ ꯅꯨꯡꯉꯥꯏꯖꯕ꯭ꯔꯥ ꯍꯥꯏꯕꯅꯤ ꯅꯪꯉꯣꯟꯗ
ꯑꯁꯤꯗꯗꯤ ꯅꯦꯠꯋꯥꯛ ꯍꯣꯏ ꯌꯥꯝꯅꯗꯤ ꯅꯨꯡꯉꯥꯏꯇꯦ ꯍꯣꯏ
ꯎꯝ ꯑꯗꯨ ꯑꯗꯨꯒꯤꯔ ꯅ ꯈꯤꯇꯪ ꯈꯣꯟꯖꯦꯜꯗꯣ ꯐꯖꯟ ꯇꯥꯗꯕ
ꯑꯪ ꯀꯩꯗꯧꯔꯤꯅꯣ ꯅꯪꯗꯤ
ꯁꯨꯝ ꯐꯝꯃꯤꯌꯦ ꯍꯧꯖꯤꯛꯇꯤ ꯅꯪꯗꯤ
ꯑꯩꯗꯤ ꯌꯦꯡꯒꯣꯟ ꯆꯪꯕ ꯂꯣꯏꯔꯦꯅ
ꯏꯁ ꯆꯛꯗꯤ ꯆꯥꯛ ꯆꯥꯔꯕꯣ ꯆꯛꯗꯤ
ꯇꯥꯔꯦ ꯆꯝꯐꯨꯠ
ꯑꯣ
ꯑꯗꯨꯒ ꯀꯉꯥꯎꯗꯣ
ꯑꯣ ꯍꯥꯎꯅꯤ ꯍꯥꯎꯅꯤ
ꯎꯝ ꯅꯪꯗꯤ ꯀ꯭ꯔꯤ ꯑꯦꯟ ꯑ ꯑ ꯩ ꯊꯣꯡꯗꯦꯗ ꯏꯆꯦꯒ ꯏꯇꯩꯃꯅ ꯑꯩ ꯊꯣꯡꯕ ꯍꯩꯇꯕ
ꯏꯁ ꯂꯣꯏꯔꯦꯍꯦ
ꯆꯥꯛ ꯊꯣꯡꯕ ꯍꯩ
ꯆꯥꯛꯄꯨ ꯊꯣꯡꯕ ꯍꯩꯗꯒ ꯆꯥꯕꯕꯨꯗꯤ ꯏꯀꯥꯏꯗ꯭ꯔꯥ
ꯍꯌꯦꯡ ꯅꯨꯄꯤ ꯊꯤꯕ ꯀꯥꯟꯗ ꯑꯁ ꯊꯣꯡꯒꯗꯧꯕ
ꯏꯁ ꯅꯨꯄꯤꯊꯤꯔꯖꯨ ꯄꯥꯈꯪ ꯑꯣꯏꯔꯤꯀꯥꯟꯗꯁꯨ ꯊꯣꯡꯕ ꯇꯥꯕꯅꯤꯅꯦ
ꯍꯧꯖꯤꯛꯇꯤ ꯍꯧꯖꯤꯛꯇꯤ ꯊꯣꯡꯕꯤꯅꯤꯡꯉꯥꯏ ꯃꯤ
ꯕꯤꯅꯤꯡꯉꯥꯏ ꯃꯤ ꯂꯩꯗꯅ ꯢꯁ ꯑꯩ ꯑꯣꯏꯅ ꯊꯣꯡꯒꯦ ꯍꯥꯏꯅ ꯍꯥꯏꯗꯧꯅꯦ ꯅꯣꯏ ꯋꯥꯔꯝꯅꯤ ꯍꯥꯏꯅ ꯅꯣꯡꯃ ꯑꯗꯨꯝ ꯃꯔꯛ ꯃꯔꯛꯗꯤ ꯃꯣꯏꯕꯨ ꯃꯇꯦꯡ ꯄꯥꯡꯕ ꯇꯥꯕꯅꯤꯅꯦ
ꯎꯝ ꯊꯣꯡꯕ ꯍꯩꯇꯕꯅꯤꯅ
ꯢꯁ ꯅꯪꯒꯤꯁꯤꯗꯤ ꯅꯨꯄꯤ ꯂꯩ ꯅꯨꯄꯤ ꯅꯨ ꯆꯥꯛ ꯊꯣꯡꯉꯧꯕꯨꯗꯤ ꯅꯨꯄꯤꯒꯤ ꯊꯕꯛꯅꯤ ꯍꯥꯏꯅ ꯈꯪꯒꯗꯧ ꯃꯥꯜꯂꯦꯍꯦ
ꯑꯦ ꯑꯗꯨꯒꯤ ꯅꯠꯇꯦꯗ ꯆꯥꯗ
ꯏꯁ ꯅꯠꯇ꯭ꯔꯗꯤ ꯊꯣꯡꯕ ꯍꯩꯅꯤꯗ
ꯍꯥꯏꯕꯗꯤ ꯑꯩꯗꯣ ꯀꯩꯅꯣꯗ ꯍꯣꯁꯇꯦꯜꯗ ꯂꯩꯔꯛꯄ
ꯑꯣ
ꯊꯣꯡꯕꯗꯣ ꯈꯔ ꯍꯩꯗꯕ
ꯏꯁ ꯅꯣꯏ ꯅꯨꯄꯤꯁꯤꯗꯤ ꯋꯥꯗꯧ ꯋꯥꯗꯧꯔꯦꯍꯦ ꯑꯗꯨꯗꯤ
ꯎꯝ ꯊꯤꯕ ꯋꯥꯒꯅꯤ
ꯅꯪ ꯊꯤꯕ ꯋꯥꯗꯣ ꯅꯪ ꯊꯤꯕ ꯋꯥꯒꯗ꯭ꯔꯗꯤ ꯈꯪꯗꯦ ꯑꯗꯨꯕꯨ ꯅꯪꯒ ꯂꯩꯕ ꯀꯥꯟꯗ ꯅꯪ ꯅꯪꯉꯣꯟꯗ ꯂꯥꯛꯄ ꯀꯥꯟꯗꯗꯤ ꯌꯥꯝ ꯋꯥꯔꯅꯦꯕ
ꯋꯥꯔꯣꯏꯗ
ꯆꯥꯛ ꯄꯣꯛ ꯊꯣꯡ ꯆꯥꯛꯐꯣ ꯊꯣꯡꯕ ꯍꯥꯏꯗꯕ ꯅꯪꯅ
ꯃꯥꯔꯥ ꯆꯥꯛ ꯊꯣꯡꯕꯤꯔꯦꯗꯅ ꯑꯗꯨꯒ ꯑꯩꯅ ꯁ꯭ꯄꯨꯟꯅ ꯏꯟꯕꯤꯒꯅꯦꯕ
ꯢ ꯢ ꯢ ꯑꯦ ꯑꯗꯨꯕꯨ ꯋꯥꯅꯦꯅ
ꯆꯥꯛ ꯊꯣꯡꯕ ꯋꯥꯔꯝꯂꯅꯤ ꯑꯗꯣ ꯆꯥꯛ ꯆꯥꯕ ꯃꯇꯝꯗꯗꯤ ꯑꯩꯅ ꯁ꯭ꯄꯨꯟꯅ ꯏꯟꯕꯤꯒꯅꯤꯕ
ꯊꯣꯡ ꯊꯣꯡꯍꯜꯂꯣ ꯍꯥꯏꯗꯤ ꯌꯥꯏꯑꯦꯕ ꯑꯗꯨ ꯊꯕꯛ ꯑꯇꯣꯞꯄꯁꯨ ꯇꯧ ꯇꯧꯍꯟ ꯇꯧꯍꯜꯂꯗꯤ ꯌꯥꯔꯣꯏꯅ ꯋꯥꯔꯅꯤꯕ ꯅꯣꯏ ꯅꯨꯄꯤꯗꯣ ꯃꯌꯨꯝꯗ ꯍꯟ ꯑꯩ ꯌꯨꯝꯗ ꯍꯜ ꯂꯒꯦ ꯅꯪ ꯅꯪꯉꯣꯟꯗ ꯂꯩꯕꯗꯣ ꯌꯥꯝ ꯋꯥꯔꯦꯅ ꯍꯥꯏꯔꯗꯤ ꯅꯪ ꯆꯣꯛꯂꯣꯏꯗ꯭ꯔꯕ
ꯅꯨꯄꯤꯕꯨ ꯅꯨꯄꯤ ꯃꯥꯒꯤ ꯅꯨꯄꯤꯕꯨ ꯐꯥꯎ ꯅꯨꯡꯉꯥꯏꯅ ꯊꯝꯕꯤ ꯊꯝꯕ ꯌꯥ ꯉꯝꯗꯕ ꯅꯨꯄꯥ ꯍꯥꯏꯅ ꯃꯤꯅ ꯍꯥꯏꯔꯣꯏꯗ꯭ꯔꯕ
ꯎꯝ ꯌꯥꯝꯅ ꯂꯨꯅ ꯊꯝꯒꯅꯤꯗ
ꯍꯣꯏꯗ ꯑꯗꯨꯃꯥꯏꯅ ꯇꯧꯋꯣ ꯃꯈꯣꯡꯕꯨ ꯂꯩꯕꯥꯛꯇꯨ ꯅꯦꯠ ꯁꯨꯝ ꯐꯝꯔꯤꯌꯦ ꯃꯄꯥꯟꯗ
ꯑꯣ
ꯅꯣꯏ ꯃꯌꯥꯡꯒ ꯋꯥꯔꯤ ꯁꯥꯟꯅꯒꯦꯅ ꯀꯣꯜ ꯇꯧꯔꯛꯄ ꯉꯥꯏꯔꯤꯕ
ꯑꯣ ꯉꯔꯥꯡꯗꯤ ꯑꯁ ꯊꯦꯡꯏ ꯇꯨꯝꯃꯦ ꯑꯩꯁꯨ
ꯑꯣ ꯄꯨꯡ ꯀ꯭ꯌꯥꯗ
ꯑꯁ ꯄꯨꯡ ꯑꯅꯤ ꯑꯍꯨꯝ ꯇꯥꯒꯗꯧꯔꯦꯗ
ꯑꯣ ꯀꯩꯒꯤꯅꯣ ꯐꯨꯠꯕꯣꯜ ꯌꯦꯡꯕ꯭ꯔꯣ ꯀꯩꯒꯤꯅꯣ
ꯉꯔꯥꯡꯗꯤ ꯕꯣꯜ ꯂꯩꯇꯦꯗ ꯑꯗꯣ ꯁꯟꯇ꯭ꯔꯤ ꯂꯦꯞꯄ ꯆꯠꯄ
ꯑꯣ ꯅꯣꯏ ꯅꯣꯏꯗ ꯑꯗꯨꯃꯥꯏꯅ ꯇꯧꯔꯤꯕ꯭ꯔꯣ
ꯎꯝ ꯑꯩ ꯉꯔꯥꯡ ꯍꯥꯏꯕꯗꯣ ꯁꯟꯇꯔꯤ ꯌꯦꯞꯇꯕꯗꯤ ꯌꯥꯗꯦꯅꯦ
ꯉꯔꯥꯡ ꯍꯥꯏꯕꯗꯣ
ꯎꯝ
ꯏꯕꯥꯟꯅꯤ ꯋꯥꯔꯤ ꯁꯥꯅꯔꯕ꯭ꯔꯣ
ꯑꯣ
ꯏꯁ ꯅꯪ ꯑꯩ ꯑꯣꯏꯔꯝꯃꯣꯏ ꯑꯩ ꯍꯥ
ꯌꯦꯡꯉꯣꯅꯦ
ꯌꯥꯇꯣꯛꯄ ꯑꯥ ꯌꯦꯡꯉꯔꯣꯏ ꯌꯥꯏꯌꯦꯗ ꯑꯗꯨꯝ ꯍꯥꯏꯔꯛꯑꯣ ꯋꯥꯔꯤꯁꯥ ꯍꯤꯍꯤ ꯍꯣꯏ ꯑꯩ ꯑꯣꯏꯔꯝꯅꯤ ꯈꯪꯗ꯭ꯔꯦꯕ
ꯆꯨꯝꯃꯦꯅꯦ ꯑꯩꯅ ꯌꯦꯜ ꯂꯣꯏ ꯍꯥꯏꯕꯗꯣ
ꯑꯣ ꯑꯣ ꯑꯣ ꯅꯪꯔꯣ
ꯎꯝ ꯑꯦ ꯌꯥꯝ ꯊꯨꯅ ꯀꯥꯎꯋꯦꯅ ꯑꯗꯨꯗꯤ ꯅꯪ
ꯅꯠꯇꯦ ꯃꯤ ꯌꯥꯝꯃꯟꯕꯩ ꯍꯥꯢ ꯀꯩꯅꯣ ꯍꯥꯏꯗꯤ ꯅꯤꯡꯁꯤꯡꯕ ꯌꯥꯗꯦ ꯉꯝꯗꯦꯕ
ꯎꯝ ꯁꯦꯞ ꯇꯧꯔꯗꯤ ꯈꯪꯒꯅꯤꯗ ꯎꯝ
ꯎꯝ ꯑꯗꯨꯗꯤ ꯅꯪ ꯑꯠ ꯍꯣꯏ ꯆꯠꯂꯔꯣꯏ ꯊꯕꯛ ꯂꯩꯇꯦ ꯑꯩꯈꯣꯏꯗꯤ ꯊꯕꯛ ꯂꯩꯗꯕꯅꯤꯅ ꯁꯤꯟꯁꯨ ꯄꯩꯁꯥꯁꯨ ꯂꯩꯇꯦ
ꯑꯦꯁ ꯍꯦꯍꯦ ꯑꯥ
ꯊꯕꯛ ꯇꯟꯕꯅꯤꯅꯀꯣ ꯎꯄꯥꯏ ꯂꯩꯇꯦ ꯑꯩꯈꯣꯏꯗꯤ
ꯅꯪꯒꯤ ꯅꯨꯄꯥꯗꯣ ꯊꯕꯛ ꯇꯣꯂꯣꯞ ꯆꯥꯔꯝꯒꯅꯤ ꯑꯗꯨꯒꯤꯅꯦ
ꯑꯗꯨꯅꯦ ꯇꯣꯂꯣꯞ ꯆꯥꯕ ꯃꯤ ꯇꯣꯂꯣꯞ ꯆꯥꯕ ꯃꯤꯗ ꯄꯥꯟꯗ꯭ꯔꯗꯤ ꯌꯥꯔꯔꯣꯏ ꯑꯩꯈꯣꯏꯗꯤ
ꯎꯝ ꯍꯣꯏ ꯇꯣꯂꯣꯞ ꯆꯥꯕ ꯃꯤꯗꯣ ꯊꯤꯌꯨꯕ
ꯏꯁ ꯍꯧꯖꯤꯛꯇꯤ ꯉꯜꯂꯤꯍꯦ ꯊꯤꯅꯕ
ꯆꯍꯤ ꯀꯌꯥ ꯁꯨꯔꯦ ꯅꯪ
ꯑꯉꯥꯡꯅꯦ ꯑꯉꯥꯡ ꯑꯉꯥꯡ ꯃꯆꯥ
ꯑꯉꯥꯡ ꯃꯆꯥ ꯢꯁ ꯑꯉꯥꯡ ꯃꯆꯥꯅꯦ ꯑꯉꯥꯡ ꯃꯆꯥꯅꯦ ꯍꯥꯏꯔꯒ ꯍꯅꯨꯕꯤ ꯑꯣꯏꯔꯝꯗꯅꯀꯣ ꯑꯃꯨꯛ
ꯑꯣꯏ ꯑꯣꯏꯔꯁꯅꯨ ꯀꯥꯏꯗꯦ
ꯇ꯭ꯋꯦꯟꯇꯤ ꯁꯤꯛꯁ ꯇ꯭ꯋꯦꯟꯇꯤ ꯐꯥꯏꯚ ꯑꯗꯨꯋꯥꯏ ꯑꯣꯏꯔ ꯁꯨꯔꯝꯃꯅꯤ ꯅꯪ
ꯅꯪꯒꯤ ꯅꯈꯣꯟꯗꯣ ꯌꯥꯗꯦꯕ
ꯑꯍꯝ ꯀꯔꯤ ꯂꯩꯁꯥꯕꯤ ꯃꯥꯟꯕ꯭ꯔꯣ
ꯍꯥꯥ
ꯑꯩꯒꯤ ꯈꯣꯟ ꯑꯩ ꯈꯣꯟꯗꯣ ꯀꯗꯧꯔꯤꯒꯦ
ꯍ ꯍꯥꯏꯕꯗꯤ ꯃꯦꯆꯤꯌꯣꯔ ꯑꯣꯏꯕ ꯃꯈꯣꯟ ꯈꯔ ꯈꯔ ꯑꯗꯨꯝ ꯑꯣꯏꯔꯛꯇ꯭ꯔꯦꯕ
ꯑꯣ
ꯆꯨꯝꯃꯦ
ꯑꯣꯏꯔꯝꯅꯤ ꯀꯗꯥꯏꯗꯒꯤꯅꯣꯗ ꯑꯗꯨꯕꯨ ꯑꯩ ꯑꯉꯥꯡꯅꯤ ꯍꯥ ꯍꯥꯏꯒꯗ꯭ꯔꯣ ꯑꯉꯥꯡ ꯃꯆꯥꯅꯤ ꯍꯥꯏꯒꯗ꯭ꯔꯥ ꯑꯗꯨꯃꯥꯏ ꯆꯍꯤ ꯑꯗꯨꯃꯨꯛ ꯌꯥꯝꯔꯗꯤ ꯉꯔꯥꯡ ꯅꯨꯄꯤ ꯑꯃꯁꯨ ꯑꯗꯨꯃꯥꯢ ꯔꯥꯛꯑꯦꯕꯀꯣ
ꯎꯝ
ꯏꯁ ꯁꯤꯗ ꯊꯦꯡꯅ ꯃꯤꯗꯤ ꯀ꯭ꯂꯥꯁ ꯑ ꯒ꯭ꯔꯦꯖꯨꯑꯦꯁꯟ ꯍꯥꯎꯕ ꯑꯦꯂꯕꯦꯟ ꯇꯨꯋꯦꯜꯞ ꯀꯥꯕ ꯃꯤ ꯅꯨꯄꯤ ꯃꯆꯥ ꯉꯥꯛꯇꯅꯦꯅ ꯍꯥꯏꯔꯛꯄ ꯋꯥꯔꯤ ꯁꯥꯅꯕꯁꯨ ꯅꯨꯡꯉꯥꯏꯇꯦ ꯍꯥꯏꯅ ꯍꯥꯏꯕ ꯑ ꯅꯪꯕꯨꯗꯤ ꯌꯥꯝ ꯐꯩ ꯅꯪ ꯅꯪꯁꯨ ꯑꯗꯨꯝ ꯌꯥꯔꯝꯅꯤ ꯅꯪꯒꯤ ꯈꯣꯟꯖꯦꯜ ꯇꯥꯕ ꯅꯪꯒꯤ ꯚꯥꯏꯚꯇꯣ ꯑꯗꯨꯝ ꯌꯥꯏ ꯍꯥꯏꯅ ꯍꯥꯏꯕ ꯍꯦ ꯍꯣꯏ ꯍꯣꯏ ꯍꯣꯏ ꯍꯣꯏ ꯆꯨꯝꯃꯦ ꯑꯗꯨ
ꯑꯉꯥꯡ ꯑꯉꯥꯡ ꯑꯉꯥꯡꯁꯤꯡꯅ ꯌꯥꯝꯃꯦꯗ ꯑꯁꯤꯗꯗꯤ
ꯍꯣꯏꯗ ꯎꯝ ꯎꯝ ꯊꯕꯛ ꯇꯧ ꯊꯕꯛ ꯂꯩꯗꯕ ꯃꯤꯅ ꯇꯧꯕꯅꯤꯅꯦ ꯁꯨ ꯁꯤꯗꯤ ꯅꯣꯏ ꯊꯕꯛ ꯏꯟꯀꯝ ꯂꯩꯔꯗꯤ ꯅꯣꯏ ꯆꯥꯡꯗ꯭ꯔꯁꯨ ꯌꯥꯕꯅꯦ
ꯅꯣꯏ ꯆꯪꯕꯩ ꯑꯩꯈꯣꯏ ꯄꯩꯁꯥ ꯌꯥꯝ ꯐꯪꯕ ꯉꯝꯗꯦꯕ ꯅꯣꯏ ꯏꯟꯀꯝ ꯂꯩꯔ ꯆꯥꯡꯗ꯭ꯔꯁꯨ ꯌꯥꯕ ꯅꯠꯇ꯭ꯔꯣ
ꯑꯩꯔꯥ
ꯍꯣꯏ ꯑꯩꯈꯣꯏꯅ ꯐꯪꯒꯗꯕ ꯄꯩꯁꯥꯁꯦ ꯅꯣꯏꯅ ꯂꯣꯏꯅ ꯐꯪꯈ꯭ꯔꯦꯕ
ꯑꯁ ꯑꯁ ꯂꯣꯏꯔꯦ ꯂꯣꯏꯔꯦ ꯂꯣꯏꯔꯦ
ꯑꯥ
ꯅꯪꯒꯤ ꯆꯈꯥꯎ ꯃꯠꯄꯒꯨꯝ ꯇꯥꯔꯦꯅꯦ ꯑꯩꯁꯦ ꯑꯗꯨꯗꯤ ꯆꯨꯝꯗ꯭ꯔꯅꯦ
ꯐꯒꯤ ꯇꯧꯅꯤꯗ
ꯎꯝ ꯅꯊꯟꯗꯔꯣ ꯂꯩꯕ
ꯅꯠꯇꯦ ꯃꯤ ꯀꯨꯟ ꯀꯨꯟꯊ꯭ꯔꯥ
ꯄꯣ ꯑ ꯀꯗꯧꯔꯤꯕ ꯎꯝ ꯀꯨꯟ ꯀꯨꯟꯊ꯭ꯔꯥ ꯑꯣꯏꯔꯗꯤ ꯌꯥꯝꯃꯟꯗ꯭ꯔꯣ ꯍꯥꯏꯒꯦ ꯇꯧꯕꯅꯤꯗ
ꯗꯥꯗꯥꯒ ꯂꯩꯕꯅꯤꯗ ꯀꯨꯟ ꯀꯨꯟꯊ꯭ꯔꯥꯗꯤ ꯀꯗꯥꯏ ꯍꯦꯜꯂꯣ ꯀꯩꯅꯣ ꯌꯨꯝꯕꯣ ꯆꯥꯡ ꯌꯨꯝꯕꯣ ꯆꯪꯉꯔꯣꯏ
ꯈꯨꯨꯟꯗ꯭ꯔꯥ ꯀꯗꯥꯏꯗꯔꯣ
ꯁꯥꯅꯥ ꯂꯩꯕꯥꯛꯇ
ꯁꯅꯥ ꯂꯩꯕꯥꯛꯇ ꯑꯣ ꯑꯣ ꯎꯝ ꯑꯩꯁꯨ ꯁꯅꯥ ꯂꯩꯕꯥꯛꯇꯅꯦꯗ
ꯑꯣ ꯑꯣ ꯑꯣ ꯁꯦꯡꯕꯔꯣ ꯊꯥꯖꯗꯦꯗ
ꯁꯦꯡꯕꯅꯦ ꯑꯗꯨꯒꯅꯦ ꯑꯩꯅ ꯌꯦꯜꯂꯣꯏ ꯍꯥꯏꯕꯗꯣ
ꯑꯁ ꯊꯥꯖꯗꯦ ꯊꯥꯖꯗꯦ ꯍꯤ ꯍꯤ
ꯑꯁ ꯑꯁ
ꯍꯤ ꯍꯤ ꯐꯥꯒꯤꯇꯧꯕꯅꯤ ꯑꯗꯨꯗꯤ ꯅꯣꯡꯃꯗꯤ ꯅꯪꯒꯤ ꯌꯦꯟ ꯅꯪꯒꯤ ꯌꯦꯟ ꯂꯩꯕ ꯂꯥꯛꯀꯦ
ꯂꯨꯋꯣ ꯊꯤꯜꯂꯛꯀꯦꯅꯦ
ꯀꯤꯖꯤ ꯀꯤꯖꯤ ꯑꯃꯗ ꯌꯥꯡꯈꯩ ꯌꯥꯡꯈꯩ
ꯑꯥ ꯀꯦꯖꯤ ꯑꯃꯗ ꯌꯥꯡꯈꯩ ꯌꯥꯡꯈꯩ
ꯑꯥ ꯌꯦꯟ ꯑꯅꯤ ꯑꯍꯨꯝ ꯂꯩꯒꯦ ꯍꯥꯏꯗꯤ ꯀꯦꯖꯤ ꯑꯃꯗ ꯀꯨꯟꯊ꯭ꯔꯥ ꯄꯤꯕꯤ ꯄꯤꯕ ꯇꯥꯕ
ꯑꯣ ꯃꯈꯣꯡ ꯃꯈꯣꯡ ꯇꯦꯛꯄꯒꯨꯝꯕꯁꯤꯡꯗꯨ
ꯐꯣꯟ ꯇꯦꯛꯑꯁꯨ ꯆꯥꯕ ꯆꯥꯕ ꯉꯝꯃꯣꯏꯅ ꯍꯥꯏꯕꯗꯤ ꯅꯠꯇꯦ ꯅꯠꯇꯦꯗꯅ ꯃꯈꯣꯡ ꯇꯦꯛꯑꯁꯨ ꯌꯥꯏ ꯃꯃꯤꯠ ꯃꯃꯤꯠ ꯇꯥꯡꯉꯁꯨ ꯌꯥꯏ
ꯑꯦ ꯍꯦꯍꯦꯍꯦ ꯃꯥꯃꯤꯠ ꯇꯥꯡꯉꯁꯨ ꯌꯥꯏꯌꯦꯗ ꯄꯤꯕꯨ ꯄꯤꯒꯦ ꯍꯥꯏꯗꯤ ꯌꯥꯔꯦ
ꯑꯥ
ꯅꯪ ꯅꯪ ꯅꯪ ꯌꯦꯟ ꯂꯩꯕꯗ ꯃꯈꯣꯟ ꯇꯦꯛꯄ ꯃꯃꯤꯠ ꯇꯥꯡꯕ ꯂꯩꯕ꯭ꯔꯥꯅꯦ
ꯃꯃꯤꯠ ꯇꯥꯡꯕꯗꯤ ꯂꯩꯇꯦꯍꯦ ꯃꯈꯣꯡ ꯇꯦꯛꯄꯗꯤ ꯂꯩꯌꯦ ꯑꯗꯣ ꯃꯃꯤꯠ ꯇꯥꯡꯕꯗꯤ ꯂꯩꯇꯦꯗ
ꯃꯅꯥ ꯇꯥꯗꯕꯗꯤ
ꯑꯗꯨꯒꯨꯝꯕꯖꯨ ꯈꯪꯗꯦꯗ
ꯅꯪ ꯑꯝꯇ ꯂꯥꯎꯋꯣ ꯂꯧꯕꯗ ꯃꯣꯏ ꯇꯥꯗꯔꯗꯤ ꯃꯣꯏ ꯃꯅꯥ ꯇꯥꯡꯅꯤ ꯀꯩꯅꯣ ꯑꯥ ꯃꯅꯥ ꯃꯅꯥ ꯄꯪꯕꯅꯦ
ꯃꯅꯥ ꯄꯪꯕ ꯈꯪꯗꯦ ꯃꯈꯨ ꯃꯃꯤꯠ ꯇꯥꯡꯕ ꯈꯪ ꯃꯈꯣꯡ ꯇꯦꯛꯄꯗꯤ
ꯄꯨꯛꯗꯅꯦ ꯀꯤꯠꯅꯤ ꯀꯤꯠꯅꯤꯒꯨꯝꯕ ꯂꯩꯕ ꯑꯥ ꯀꯤꯠꯅꯤ ꯁꯇꯣꯟ ꯄꯨꯛꯇ ꯀꯤꯠꯅꯤ ꯁꯇꯣꯟ ꯑꯥ ꯑꯦꯞ ꯑꯦꯞ ꯀꯔꯤ ꯑꯦꯟꯄꯦꯟ ꯑꯦꯄꯦꯟꯇꯤꯁ ꯍꯥꯢꯕ꯭ꯔꯥ ꯀꯩꯅꯣ
ꯎꯝ
ꯑꯦꯄꯦꯟꯗꯤꯛꯁ ꯀꯔꯤ ꯎꯝ
ꯑꯥ ꯎꯝ
ꯑꯦꯄꯦꯟꯗꯤꯛꯁꯒꯨꯝꯕ ꯀꯤꯠꯅꯤꯗ ꯁꯇꯣꯟꯒꯨꯝꯕ ꯂꯩꯔꯁꯨ ꯂꯩꯔꯝꯅꯤꯅ
ꯎꯝ ꯄꯥꯢꯜ ꯀꯦꯁꯀꯨꯝꯕꯗꯤ ꯌꯥꯝꯅ ꯂꯩꯌꯦꯗ
ꯑꯥ ꯑꯗꯨꯁꯤꯡꯗꯣ ꯍꯣꯡꯅ ꯍꯣꯡ ꯍꯣꯡꯅ ꯂꯩꯕ ꯂꯥꯛꯀꯦ ꯅꯣꯡꯃ
ꯎꯝ ꯂꯥꯛꯑꯣ ꯐ꯭ꯔꯤꯗ ꯄꯤꯕꯤꯒꯦꯗ
ꯑꯣ ꯌꯥꯏꯅꯦ ꯑꯗꯨꯗꯤ ꯒꯥꯔꯤ ꯑꯃ ꯄꯨꯜꯂꯥꯛꯀꯦ ꯑꯗꯨꯗꯤ ꯇꯥꯇꯥ ꯑꯃ
ꯍꯣꯏ ꯁꯛꯇꯤꯃꯥꯟ ꯇꯇꯥꯔ ꯁꯛꯇꯤꯃꯥꯜꯂ ꯄꯨꯔꯛꯑꯣ
ꯑꯧ ꯌꯥꯏꯌꯦ ꯍꯣꯢ ꯑꯗꯨ ꯊꯟ ꯆꯪꯅꯤꯉꯥꯢ ꯅꯪꯅ ꯄꯤꯒꯗꯧꯅꯤꯀꯣ ꯑꯃ ꯑꯅꯤ ꯌꯥꯔꯔꯣꯏ ꯒꯥꯔꯤ ꯂꯥꯛꯑꯗꯤ
ꯀꯦꯖꯤ ꯑꯃꯗ ꯂꯨꯄꯥ ꯌꯥꯡꯈꯩ
ꯢꯁ ꯀꯨꯟꯊ꯭ꯔꯥ ꯐ꯭ꯔꯤꯗ ꯄꯤꯒꯦ ꯍꯥꯏꯕ ꯅꯠꯇ꯭ꯔꯣ ꯂꯥꯛꯑꯣ ꯐ꯭ꯔꯤꯗ ꯄꯤꯒꯦ ꯍꯥꯏꯔꯒ ꯑꯃꯨꯛ ꯍꯧꯖꯤꯛꯗꯤ ꯌꯥꯡꯈꯩ ꯑꯃꯨꯛ ꯍꯥꯏ ꯅꯪ ꯊꯥꯖꯗꯦꯗ ꯑꯩ ꯂꯥꯛꯄꯒ ꯅꯪ ꯀꯅꯥꯅꯣ ꯈꯪꯗꯦꯅ ꯍꯥꯏꯔꯗꯤ ꯌꯥꯔꯣꯏꯗ
ꯑꯗꯨꯃꯥꯏ ꯍꯥꯏꯗꯧ ꯃꯥꯜꯂꯦ
ꯎꯝ
ꯎꯝ ꯍꯥꯏꯕ꯭ꯔꯥ
ꯑꯝ ꯏ ꯍꯥꯏꯕ ꯀꯣꯅꯣ ꯁꯤ ꯍꯤꯍꯤ
ꯎꯝ
ꯑꯩꯈꯣꯏꯒ ꯅꯣꯏꯒꯁꯦ ꯃꯥꯟꯅꯕ꯭ꯔꯥ
ꯀꯔꯤ ꯅꯪꯅ ꯅꯨꯄꯥ ꯑꯩꯅ ꯅꯨꯄꯤ
ꯂꯣꯏꯔꯦꯍꯦ ꯅꯪꯖꯨ ꯑꯗꯨꯗ ꯍꯥꯏꯕ ꯅꯠꯇꯦꯗ
ꯑ ꯍ ꯐꯥꯒꯤ ꯇꯧꯕꯅꯤꯗ ꯃꯅꯥꯔꯝꯃꯣꯏꯗ
ꯅꯪ ꯄꯤ ꯑꯣꯏꯔꯝꯒꯅꯤꯀꯣ
ꯄꯤ
ꯄꯤ ꯄꯤ
ꯄꯤ ꯅꯠꯇꯦ ꯑꯦ ꯇꯨ ꯖꯦꯠꯗ ꯂꯩꯕꯅꯦ ꯑꯃꯥ
ꯁꯦꯁ ꯄꯤꯒꯤ ꯄꯤꯒꯤ ꯃꯈꯣꯟ ꯃꯥꯜꯂꯦꯕ ꯅꯪꯁꯦ
ꯄꯤ ꯍꯥꯏꯗꯤ ꯀꯩꯅꯣ ꯑꯩ ꯈꯪꯗꯦ
ꯑꯩꯅ ꯑꯥꯔꯅꯦꯗꯅ
ꯑꯥꯔ
ꯎꯝ
ꯑꯩ ꯄꯤ ꯅꯠꯇꯦꯍꯦ
ꯀꯔꯤꯔꯥ ꯑꯗꯨꯗꯤ
ꯑꯦꯜ
ꯑꯣ ꯑꯣ ꯑꯣ
ꯄꯤ ꯍꯥꯏꯖꯦ ꯀ ꯀꯩꯅꯣꯗ ꯂꯩꯕꯤꯁꯤꯡ ꯑꯣꯏꯔꯝꯅꯦ
ꯎꯝ ꯗꯤ ꯈꯪꯂꯝꯒꯅꯤꯅ ꯑꯩꯈꯣꯏ ꯑꯩꯈꯣꯏꯅ ꯉꯥꯡꯂꯤꯕꯁꯤꯡꯗꯣ ꯈꯪꯂꯝꯒꯅꯤꯅ ꯂꯣꯏꯅ
ꯈꯤꯇꯪ ꯈꯤꯇꯪꯗꯤ ꯑꯗꯨꯝ ꯒꯌ꯭ꯥꯟ ꯇꯥꯏꯗ
ꯎꯝ ꯑꯩꯅ ꯉꯥꯛꯄꯗꯤ ꯑꯩꯈꯣꯏ